ꯍꯜꯂ ꯇꯥꯕ꯭ꯔꯣ ꯇꯥꯕ꯭ꯔꯣ
ꯑꯧ ꯇꯥꯏꯌꯦ
ꯅꫭ ꯅꯪ ꯅꯪ ꯅꯪ ꯍꯟꯗꯛ ꯀꯩꯅꯣꯝꯃ ꯑ ꯀꯩꯅꯣꯝꯃ ꯂ ꯌꯨꯝ ꯂꯝ ꯀꯩꯅꯣꯒ ꯂꯝ ꯑꯃ ꯂꯩ ꯍꯥꯏꯗꯅ ꯌꯨꯝꯒ ꯄꯨꯟꯅ ꯌꯥꯎꯕ ꯑꯥ ꯃꯄꯥꯥꯟꯂꯣꯝꯗ
ꯑꯁ ꯂꯧꯋꯦꯗꯣ ꯅꯪꯅ ꯀꯃꯥꯏꯅ ꯇꯥꯔꯛꯏꯅꯣ ꯂꯧꯋꯦ
ꯑꯗꯨꯛ ꯆꯥꯎꯕ ꯕ꯭ꯔꯣ ꯀꯩꯅꯣꯗꯣꯃ ꯂꯧꯔꯗꯤ ꯇꯥꯔꯛ ꯇꯥꯕꯅꯤ ꯀꯩꯅꯣ ꯑꯩꯖꯨ
ꯑꯁ ꯂꯧꯔꯦꯗ ꯑꯗ ꯀꯩꯅꯣ ꯂꯩꯔꯦ ꯍꯥꯏꯕꯅꯦ ꯌꫭ ꯏꯏꯏ ꯏꯃꯥꯅꯗꯤ ꯀꯟꯅ ꯌꯥꯗꯕꯅꯦ ꯑꯗꯣ ꯑꯩꯅ ꯀꯥꯟꯅꯗꯦ ꯈꯣꯠꯇꯦ ꯑꯩ ꯁꯥꯏꯗ ꯂꯩꯅꯤꯡꯗꯦ ꯌꯨ ꯀꯩ ꯍꯥꯏꯇꯥꯔꯦ ꯑꯩꯗꯤ ꯆꯥꯟꯅꯗꯦꯕ ꯑꯩꯗꯤ ꯁꯥꯏꯁꯦ ꯌꯥꯝ ꯆꯥꯟꯅꯗꯦꯕ
ꯑꯦ ꯃꯦ ꯃꯦ ꯃꯦ ꯀꯩꯅꫭ ꯀꯌꯥꯗꯅꯣ ꯃꯤꯂꯤꯌꯟ ꯃꯤꯂꯤꯌꯟ ꯗꯣꯂꯔ ꯀꯌꯥ ꯀꯌꯥꯗꯅꯣ
ꯑꯁ ꯇꯣꯛꯁꯤꯗ ꯃꯤꯅ ꯇꯥꯔꯒ ꯌꯥꯝ ꯒꯁ ꯇꯧꯕ ꯃꯥꯟꯒꯤꯅꯤꯗ
ꯑ
ꯐꯣꯔ ꯍꯟꯗ꯭ꯔꯦꯗꯇ ꯑꯗꯨꯝ
ꯑꯁ ꯅꯩꯔꯦꯍꯦ ꯐꫭꯔ ꯍꯟꯗ꯭ꯔꯦꯠ ꯃꯤꯂꯤꯌꯟ ꯗꯣꯂꯔ ꯑꯣ ꯃꯥꯏ ꯒꫭꯠ ꯑ ꯄꯣꯠꯁꯦ ꯐꯥꯒꯤ ꯅꯠꯇ꯭ꯔꯦ ꯑꯗꯨ ꯀꯩꯅꯣ ꯀꯩꯀꯥ ꯂꫭꯏ ꯌꯥꯎꯔꯝꯃꯅꯤ ꯅꯤꯅꯦ ꯍꯥꯏꯗꯤ ꯃꯦꯟꯁꯟꯒꯤ ꯇꯥꯏꯞ ꯇꯧꯔꯝꯃꯅꯤ
ꯅꯪ ꯎꯗ꯭ꯔꯤꯕꯣ ꯑꯩ ꯅ ꯌꯨꯝ ꯐꫭꯇꫭ ꯊꯥꯔꯛꯀꯦ
ꯊꯥꯔꯛꯑꯣ ꯊꯥꯔꯛꯑꯣ
ꯑꯩ ꯍꯟꯗꯛꯀꯤ ꯊꯥꯁꯤꯗ ꯆꯠꯂꯅꯤꯌꯦ ꯑꯩ ꯍꯩꯅꯗ꯭ꯔꯦꯕ ꯂꯩꯕ
ꯁ ꯑꯩꯖꯨ ꯀꯩꯅꯣ ꯇꯧꯔꯤꯅꯤꯅꯦ ꯍꯥꯏꯗꯤ ꯊꯤꯔꯛꯏꯅꯤꯅꯦ ꯑꯗꯨꯒꯤ ꯊꯤꯔꯛꯄꯖꯤꯡꯗꯨꯗ ꯁꯨꯝ ꯄꯥꯎꯗꯣ ꯇꯟ ꯇꯥꯔꯛꯄꯅꯤꯅꯦ ꯍꯥꯏꯗꯤ ꯑꯩꯁꯨ ꯑꯃ ꯂꯧꯔꯒ ꯀꯩꯅꯣ ꯇꯧꯒꯦꯅ ꯍꯥꯏꯗꯤ ꯁꯨꯝ ꯊꯝꯖꯤꯜꯍꯧꯒꯦꯅ ꯑꯗꯨꯝꯕ ꯄꯣꯠ ꯆꯩꯗꯣ ꯊꯝꯖꯤꯜꯍꯧꯕ ꯐꯩꯗꯅ
ꯐꯩ ꯀꯩꯅꯣꯅꯦ ꯍꯧꯖꯤꯛꯀꯥꯟꯗꯤ ꯂꯝꯖꯤ ꯌꯥꯔꯤꯒꯩ ꯍꯦꯇ ꯂꯧꯔ ꯊꯝꯍꯧꯒꯗꯝꯃꯤ ꯀꯩꯅꯣ
ꯃꯣꯏꯖꯤ ꯃꯣꯏꯖꯤꯡ ꯑꯗꯨꯗꯤ ꯀꯩꯅꯣꯗ ꯆꯤꯡꯏ ꯔꯤꯌꯦꯜ ꯑꯦꯁꯇꯦꯠ ꯀꯥꯡꯕꯨꯗ ꯆꯤꯡꯕꯅꯤꯅ ꯑꯈꯣꯏꯗꯤ ꯑꯗꯨꯝꯕꯖ ꯎꯝ ꯇꯨꯝꯕꯗ ꯂꯦꯞꯁꯜ ꯍꯧꯗ꯭ꯔꯗꯤ
ꯃꯥꯅꯤ ꯃꯥꯅꯤ ꯍꯧꯖꯤꯛ ꯀꯥꯟꯗꯤ ꯁꯤꯅ ꯃ ꯃꯐꯔꯝ ꯑꯗꯨꯕꯨꯗꯤ ꯀꯩꯅꫭꯅꯦ ꯑ ꯑ ꯑꯩꯅ ꯍꯦꯛ ꯂꯧꯔꯤꯗꯣ
ꯎꯝ
ꯒꯤ ꯀꯤꯂꯣꯃꯤꯇꯔ ꯇꯔꯥꯃꯨꯛ ꯆꯠꯂꯒ ꯑꯃꯁꯨ ꯂꯩꯌꯦꯕꯀꯣ ꯑꯗꯨ ꯃꯐꯝꯨꯗꯣ ꯐꯗꯤ ꯐꯖꯕꯀꯣ ꯑꯣ ꯐꯖ ꯇꯔꯒꯁꯨ ꯑꯗꯩ ꯑꯩꯅ ꯑꯩꯉꯣꯟ
ꯀꯃꯥꯏ ꯀꯃꯥꯏꯅ ꯇꯧꯕ ꯃꯐꯝꯅꯣ ꯍꯥꯏꯗꯤ ꯀꯩꯅꯣ ꯀꯩꯀꯥ ꯂꯩꯕ ꯑꯩ ꯅꯪꯅ ꯆꯥꯟꯅꯗꯕ ꯍꯥꯏꯁꯦ ꯀꯩꯅꯣ ꯀꯩꯀꯥꯗꯤ ꯂꯣꯏ ꯀꯃꯥꯏꯅ ꯇꯧꯕ ꯃꯐꯝꯅꯣꯕ
ꯀꯪꯅꯣꯅꯤꯗ ꯌꯥꯒꯥꯗꯨ ꯕꯖꯥꯔꯗꯒꯤ ꯀꯤꯂꯣꯃꯤꯇꯔ ꯑꯃꯅꯤ ꯈꯤꯇꯅꯦꯕ ꯍꯥꯏꯗꯔꯤꯗꯣ ꯀꯩꯁꯨꯕꯨꯗꯤ ꯀꯥꯏꯗꯦ ꯂꯩꯕ ꯌꯥꯕ ꯃꯐꯝꯅꯤ ꯑꯗꯨ ꯑꯣꯏ ꯇꯥꯔꯒꯁꯨ ꯑꯩꯒꯤ ꯋꯦꯗꯔꯒꯨꯝꯕ ꯐꯖꯕꯁꯤ ꯌꯥꯝ ꯄꯥꯝꯖꯕ ꯍꯥꯏꯇꯥꯔꯦ ꯈꯪꯉꯤꯗꯅ ꯑꯗꯨꯅ ꯂꯠꯂꯕꯅꯦꯕ ꯀꯤꯂꯣꯃꯤꯇꯔ ꯑꯃꯅꯤꯈꯛꯀꯤ ꯋꯥꯅꯦꯕ ꯑꯗꯨꯗ ꯑꯩꯅ ꯋꯦꯗꯔꯒꯨꯝꯕ ꯐꯖꯕ ꯈꯣꯠꯄ ꯑꯗꯨꯗꯒꯤꯗꯤ ꯆꯤꯡꯌꯥ ꯇꯝꯌꯥꯒ ꯈꯎꯕ ꯄꯥꯝꯕꯅꯤꯅ ꯑꯗꯨꯗꯒꯤ ꯈꯔꯗꯤꯗꯨꯝ ꯍꯦꯏꯊꯔꯦ ꯀꯤꯂꯣꯃꯤꯇꯔ ꯊꯥꯔꯇꯤ ꯐꯣꯔꯇꯤ ꯁ꯭ꯋꯥꯏꯃꯨꯛꯇꯤ ꯍꯥꯏꯇꯥꯔꯦ ꯑꯗꯨꯋꯥꯏꯗꯒꯤ ꯑꯩꯒꯤꯁꯤꯅ ꯆꯤꯡꯌꯥ ꯆꯤꯡꯌꯥꯒꯨꯝꯕ ꯑꯣꯏꯗꯣꯏꯅꯦ ꯑꯩꯒꯤꯁꯤꯅ ꯑꯗꯨꯝ ꯐꯖꯔꯦ ꯍꯥꯏꯇꯥꯔꯦ ꯌꯦꯡꯕꯨꯗ ꯃꯊꯛꯇꯩꯒ ꯂꯦꯞꯄ ꯌꯦꯡꯕꯗ ꯄꯨꯔꯥ ꯀꯩ ꯍꯥꯏꯇꯥꯔꯦ ꯋꯥꯈꯜꯒꯁꯦ ꯀꯩꯅꯣꯅꯦꯕ ꯍꯨꯖꯤꯛ ꯊꯣꯛꯇꯣꯏꯁꯦ ꯇꯨꯝꯃꯣ ꯈꯣꯠꯄꯒ ꯁꯪꯁꯥꯔ ꯑꯃꯗꯅꯦ ꯍꯥꯏꯇꯥꯔꯦ ꯂꯩꯗꯣꯏꯁꯦ
ꯑꯩꯅꯦ ꯕ꯭ꯔꯣꯒꯤ ꯂꯥꯏꯞ ꯏꯁꯇꯥꯁꯦ ꯑꯩꯁꯨ ꯀꯩꯅꯣꯝꯃ ꯍꯟꯗꯛ ꯄꯥꯎꯁꯦ ꯅꯨꯡꯉꯥꯏꯇꯕ ꯑꯃꯁꯨ ꯊꯣꯛꯏꯕꯅꯤꯅ ꯑꯩ ꯍꯣꯇꯦꯜ ꯑꯃ ꯀꯩꯅꯣꯗ ꯂꯩꯕꯗꯣ ꯌꯨ ꯑꯦꯁꯇ ꯂꯩꯕꯗꯣ ꯑ ꯑꯗꯨꯒꯤꯗꯣ ꯁꯤꯌꯣꯗꯣ ꯑꯩꯅ ꯀꯩꯅꯣ ꯇꯧꯔꯦꯕ ꯇꯥꯟꯊꯣꯛꯈ꯭ꯔꯦꯕ
ꯑꯦ ꯀꯩꯗꯧꯕꯩ
ꯍꯥꯏꯗꯤ ꯃꯥꯒꯤ ꯑꯦꯀꯥꯎꯟ ꯃꯦꯅꯦꯖꯃꯦꯟ ꯑꯗꯨꯗꯒꯤꯗꯤ ꯀꯩꯅꯣ ꯃꯦꯅꯦꯖꯃꯦꯟ ꯀꯩꯀꯥꯗꯣ ꯑꯝꯇ ꯌꯥꯗ꯭ꯔꯕ ꯃꯥꯅ ꯀꯩꯅꯣ ꯕꯣꯁꯁꯨ ꯑꯣꯏꯔꯒ ꯎꯝ ꯕꯣꯁ ꯑꯃꯩ ꯇꯧꯐꯝ ꯊꯣꯛꯄꯗ ꯇꯧꯔꯛꯇꯕꯗ ꯑꯩ ꯁꯦꯇꯤꯁꯐꯥꯏ ꯑꯣꯏꯗꯕꯅꯦꯕ ꯑꯗꯨꯗꯒꯤ ꯑꯩꯅ ꯌꯥꯔꯔꯣꯏ ꯅꯪ ꯀꯩꯅꯣ ꯇꯧꯔꯣ ꯍꯥꯏꯗꯤ ꯁꯨꯃꯥꯏꯅ ꯇꯧꯔꯗꯤ ꯌꯥꯔꯔꯣꯏ ꯑꯩꯒꯤ ꯀꯩꯅꯣ ꯃꯤꯡꯆꯠ ꯊꯤꯅꯤ ꯈꯣꯠꯅꯤ ꯇꯧꯔꯒ ꯇꯥꯟꯊꯣꯛꯄꯅꯤꯕ ꯁꯥꯎꯔꯒ ꯅꯨꯃꯤꯠꯇꯨ ꯏꯁꯨ ꯈꯔ ꯀꯥꯕ ꯀꯩꯅꯣ ꯇꯧꯕꯒꯤ ꯍꯥꯏꯗꯤ ꯁꯣꯝꯗ ꯏꯟꯚꯦꯁꯃꯦꯟꯒꯤ ꯄꯩꯁꯥ ꯀꯩꯀꯥꯗꯨꯁꯨ ꯃꯥꯡꯉꯒ ꯂꯥꯛꯄꯒꯤꯀꯣ
ꯎꯝ
ꯑꯗꯨ ꯐꯦꯁ ꯗꯤꯄ꯭ꯔꯦꯁꯟ ꯐꯦꯁꯅꯦꯕ ꯃꯇꯝꯁꯦ ꯍꯧꯖꯤꯛ ꯅꯪ ꯈꯪꯉꯤꯗꯨꯅ ꯅꯪꯁꯨ ꯇꯧꯕꯅꯤꯅ
ꯃꯥꯅꯦ ꯃꯥꯅꯦ
ꯑꯗꯨꯗꯨꯒꯤ ꯏꯗꯣ ꯑꯔꯣꯏꯕꯤ ꯑꯌꯨꯛꯇꯨꯗ ꯀꯥꯔ ꯂꯥꯛꯄꯅꯦꯗ ꯃꯥꯗꯨ ꯇꯧꯁꯤꯜꯂꯝꯕꯗꯨꯗ ꯑꯃꯨꯛ ꯁꯥꯎꯅꯤꯡꯉꯥꯁꯨ ꯇꯥꯟꯊꯣꯛꯈꯤꯕꯅꯦ ꯃꯥ ꯀꯩꯝ ꯍꯥꯏꯕ ꯅꯪꯕꯖꯥ‌ ꯅꯠꯇꯦ
ꯀꯩꯗꯧꯔꯨꯅꯤ ꯀꯨꯏꯅ ꯇꯧꯔꯤꯕ ꯊꯕꯛꯁꯤꯗꯤ ꯁꯔꯀꯥꯔꯒꯤ ꯑꯃ ꯅꯠꯇ꯭ꯔꯦ ꯗꯥꯗꯥ
ꯑꯝ
ꯀꯦꯔꯦꯁꯠ ꯑꯣꯏꯒꯦꯔꯥ ꯆꯥꯡꯅꯥ ꯍꯥꯏꯅ ꯃꯥꯒꯤ ꯊꯥꯒꯤ ꯃꯇꯝ ꯐꯥꯔꯛꯑꯀꯥꯟꯗ ꯀꯔꯣ ꯇꯧꯕꯗꯨ ꯑꯗꯨꯃꯛꯇꯤ ꯅꯠꯇꯦꯗꯅ ꯍꯥꯏꯗꯤ ꯀꯥꯟꯅꯥ ꯃꯅꯦ ꯒꯣꯔꯦꯟ ꯃꯒ ꯄ꯭ꯔꯥꯏꯚꯦꯠ ꯑꯣꯏꯔꯒꯗꯤ ꯅꯠꯇ꯭ꯔꯥ ꯑꯩꯈꯣꯏ ꯑꯩꯈꯣꯏꯗ ꯃꯥꯡꯗꯕ ꯑꯣꯏꯇꯥꯔꯦ ꯀꯩꯗꯧꯕꯅꯦ ꯁꯆꯦꯗ ꯇꯥꯟꯗꯈꯈꯤꯕ
ꯀꯩꯅꯣꯒꯤ ꯀꯔꯤꯑꯕ ꯇꯦꯁꯂꯥꯒꯤ ꯑꯃ ꯑꯩꯈꯣꯏ ꯀꯩꯅꯣꯗ ꯏꯟꯗꯤꯌꯥꯗ ꯄꯣꯔꯛꯅꯕ ꯇꯧꯕꯅꯦꯕ ꯍꯥꯏꯗꯤ ꯇꯦꯁꯂꯥꯗꯣ ꯈꯪꯉꯤꯗꯅꯦꯜ
ꯍꯥꯏ
ꯑ ꯑꯗꯨ ꯏꯟꯗꯤꯌꯥꯗ ꯄꯣꯔꯛꯅꯕ ꯇꯧꯕꯅꯦ ꯑꯗꯨꯒꯤ ꯀꯝꯄꯅꯤꯗꯣ ꯑꯩꯅ ꯑꯍꯥꯟꯕ ꯄꯨꯁꯟꯒꯦ ꯇꯧꯕꯅꯦ ꯁꯤ ꯀꯩꯅꯣ ꯇꯧꯋꯤꯅꯦ ꯑꯩꯈꯣꯏꯒꯤ ꯑꯗꯨꯒ ꯇꯦꯛꯁ ꯌꯥꯝ ꯆꯥꯎꯅ ꯂꯧꯕꯒꯤꯦ ꯑꯗꯨꯗꯨꯒꯤ ꯑꯩꯁꯦ ꯑꯗꯨꯝ ꯇꯣꯛꯑꯦꯅꯤꯅ
ꯃꯥꯗ ꯑꯗꯨ ꯀꯌꯥ ꯌꯥꯝ ꯌꯥꯅꯤꯡꯗ꯭ꯔꯕꯅꯤ ꯇꯧꯔꯤꯁꯦ ꯇꯦꯛꯁꯦ ꯑꯗꯨꯛꯀꯤ ꯃꯇꯤꯛ ꯋꯥꯡꯈ꯭ꯔꯦ ꯍꯥꯏꯇꯥꯔꯦ ꯍꯥꯏꯗꯤ ꯀꯟꯇ꯭ꯔꯤ ꯑꯗ ꯃꯥꯒꯤ ꯁꯤꯇꯤꯖꯦꯟ ꯃꯌꯥꯝꯗꯣ ꯆꯥꯎꯈꯠ ꯆꯥꯎꯈꯠꯍꯟꯒꯦ ꯍꯥꯏꯇꯥꯔꯒꯗꯤ ꯀꯃꯥꯏꯅ ꯆꯥꯎꯈꯠꯍꯟꯒꯦ ꯍꯥꯏꯕꯒꯤ ꯑꯗꯨꯣ ꯑꯝꯇ ꯌꯥꯎꯗꯦꯕ
ꯗꯅꯤ ꯏꯟꯗꯤꯌꯥꯖ
ꯑꯦ ꯐꯥꯎꯕꯣꯟꯟ ꯇꯧꯔꯤꯦ ꯑꯗꯨꯗꯒꯤꯗꯤ ꯕꯤꯂꯤꯅ ꯃꯤꯅꯤꯅꯝ ꯊꯣꯛꯂꯦ ꯑꯔꯣꯏꯕꯤꯗꯥ ꯀꯍꯥꯜꯅꯤ ꯑꯗꯨꯒ ꯃꯤꯡꯆꯠꯁꯦ ꯐꯥꯎꯒꯗꯕꯁꯤꯡꯁꯦ ꯇꯝꯊꯍ ꯀꯝꯕꯤꯅꯦꯕ ꯇꯧꯔꯤꯦ
ꯎꯝ ꯗ
ꯋꯥꯔꯤꯕꯨ ꯇꯪꯈꯥꯏ ꯑꯃ ꯃꯄꯨꯝ ꯑꯃ ꯐꯥꯕꯗ ꯇꯪꯈꯥꯏ ꯑꯃꯗꯤ ꯒꯣꯔꯃꯦꯟꯒꯤ ꯑꯣꯏꯈ꯭ꯔꯦ ꯍꯥꯏꯇꯥꯔꯦ ꯍꯧꯖꯤꯛ ꯇꯧꯔꯤꯁꯦ ꯑꯗꯨ ꯍꯧꯖꯤꯛꯀ ꯀꯩꯅꯣ ꯇꯧꯅꯤꯡꯕ ꯈꯣꯠꯅꯤꯡꯕ ꯀꯥꯡꯪꯕꯨꯗꯤ ꯌꯥꯝ ꯋꯥꯔꯕꯖꯠꯂꯦ ꯍꯥꯏꯇꯥꯔꯦ ꯍꯧꯖꯤꯛ
ꯑꯗꯨ ꯅꯪ ꯀꯩꯅꯣꯗꯨꯗꯤ ꯀꯃꯥꯏꯅ ꯇꯧꯔꯤꯒꯦ ꯅꯪ ꯕꯤꯖꯤꯅꯦꯁꯇꯣ ꯀꯃꯥꯏꯅ ꯇꯧꯔꯤꯒꯦ ꯍꯣꯏ
ꯌꯥ ꯄꯥꯎꯟ ꯆꯂꯦꯗ ꯑ ꯄꯨꯔꯥ ꯀꯂꯥꯁꯇ ꯍꯥꯏ ꯄꯅꯤꯃꯦ
ꯀꯩꯗꯧꯔꯒꯦ ꯅꯍꯟꯗ
ꯑ ꯀꯣꯂꯥꯁꯇꯔ ꯌꯥꯗ꯭ꯔꯦ ꯑꯩ ꯁꯤ ꯀꯨꯏꯔꯔꯣꯏ ꯑꯩ ꯊꯨꯞꯆꯜꯂꯅꯤ ꯑꯦ ꯇꯣꯞꯄꯃꯗꯅ ꯀꯩꯅꯣ ꯇꯧꯔꯒꯦ ꯑꯇꯣꯞꯄ ꯀꯝꯄꯅꯤꯒ ꯀꯣꯔꯣꯑꯣꯄꯔꯦꯁꯟ ꯇꯧꯔꯒ ꯇꯧꯔꯒꯦꯅ ꯈꯜꯂꯦ ꯑꯩ ꯁꯤ ꯌꯥꯔꯣꯏ ꯈꯪꯉꯦ
ꯌꯥ ꯌꯥꯔ ꯌꯥꯔꯗꯨꯕꯨꯗꯤ ꯁꯠ ꯁꯠ ꯊꯥꯗꯣꯛꯈꯤꯕ
ꯊꯥꯊꯣꯛꯈ꯭ꯔꯅꯤ ꯇꯥꯊꯣꯛꯈ꯭ꯔꯅꯤ ꯑꯩ ꯑꯇꯣꯞꯄ ꯀꯝꯄꯅꯤ ꯑꯗꯁꯨ ꯑꯩꯒꯤꯁꯤꯦ ꯂꯩꯖꯔꯒꯦꯅ ꯍꯥꯏꯔꯝꯕꯅꯦꯕꯀꯣ ꯑꯗꯣ ꯑꯩꯁꯦ ꯌꯥꯎꯔꯦ ꯈꯪꯦ ꯑꯩ ꯏꯁꯥꯅꯁꯨ ꯑꯗꯨꯝ ꯈꯪꯖꯔꯦꯗꯤ ꯀꯩꯅꯣ ꯇ ꯑꯔꯣꯏꯕꯤ ꯑꯣꯏꯖꯔꯦꯕ ꯑꯣꯔꯣꯏ ꯑꯗꯨꯅ ꯃꯥꯅ ꯀꯩꯅꯣ ꯇꯧꯒꯦ ꯍꯥꯏ ꯀꯥꯏꯁꯤꯗ ꯑꯩ ꯊꯥꯗꯣꯛꯈ꯭ꯔꯒꯦꯅ ꯈꯜꯂꯦ ꯑꯗꯨꯒ ꯑꯩ ꯑꯇꯣꯞꯄ ꯅꯅ ꯑꯇꯣꯞꯄꯒ ꯀꯣꯂꯥꯔꯕꯔꯦꯁꯟ ꯇꯧꯔꯒ ꯃꯣꯏ ꯍꯥꯡꯉꯦ ꯈꯣꯠꯂꯒꯦ ꯑꯗꯨꯃꯥꯏꯅ ꯇꯧꯔꯒ ꯈꯜꯂꯕꯅꯦ ꯑꯩꯁꯦ
ꯍ ꯐ ꯑꯗꯨ ꯐꯦ
ꯀꯩꯗꯧꯅꯦ ꯏꯁꯅꯤꯁꯥꯒꯤ ꯑꯣꯏꯕꯗ ꯀꯝꯄꯅꯤꯁꯤꯗꯤ ꯑꯗꯨꯝ ꯑꯩꯒꯤꯅꯦ ꯑꯩꯒꯤꯅꯦ ꯍꯥꯏꯔ ꯈꯜꯂ ꯑꯗꯨꯗꯤꯆꯧꯕꯗꯤꯀꯣ ꯑꯗꯨꯝ ꯊꯥꯠꯇꯣꯛꯑ ꯈꯥꯠꯇꯣꯛꯄꯒ ꯑꯣꯏꯍꯟꯒꯦꯕ ꯑꯗꯨꯒ ꯆꯥꯟꯅꯗꯕ ꯑꯩꯅ ꯆꯥꯅꯕ ꯃꯧ ꯊꯤꯕ
ꯎꯝ ꯐꯩꯌꯦ ꯑꯗꯨꯗꯤ ꯑꯗꯨꯃꯥꯏꯅ ꯈꯜꯂꯤꯗꯣ ꯅꯠꯇ꯭ꯔꯦꯈꯣꯏꯁꯨ ꯉꯥꯡꯕ ꯑꯗꯨꯛꯇꯤ ꯀꯩꯅꯣꯗꯁꯨ ꯀꯥꯟꯅꯖꯗꯕ ꯑꯩꯒꯤ ꯇꯤꯝꯒꯤꯁꯨ
ꯃꯥꯅꯦ ꯃꯥꯅꯦ ꯃꯥꯅꯦ
ꯑꯩꯈꯣꯏꯗꯤ ꯏꯁꯠ ꯊꯥꯗꯣꯛꯈꯤꯕ ꯑꯗꯨꯗꯨꯒ ꯅꯧꯅ ꯊꯤꯍꯧꯕ ꯑꯗꯨꯅ ꯖꯤꯔꯣ ꯐꯥꯏꯚꯕꯤ ꯑꯦꯁ
ꯃꯥꯅꯦꯦ ꯃꯥꯅꯦꯦ ꯑ ꯁꯤꯖꯟꯁꯤꯟꯅꯅꯦ ꯍꯥꯏꯗꯔꯦ ꯀꯨꯅꯅꯤ ꯍꯥꯏꯗꯅ ꯒ꯭ꯌꯥꯟ ꯇꯥꯗ꯭ꯔꯦꯗ
ꯁꯤ ꯃꯇꯝꯅꯅꯦ ꯃꯇꯝꯅꯅꯦ ꯍꯧꯖꯤꯛ
ꯑꯩꯒꯤ ꯂꯩꯔꯤꯕ ꯏꯁꯇꯥꯐꯁꯤꯡꯗꯨꯁꯨ ꯑꯗꯨꯝ ꯐꯗꯤ ꯐꯕꯅꯦꯕꯀꯣ ꯑꯩ ꯋꯥꯔꯤ ꯐꯅ ꯁꯥꯟꯅꯔꯦ ꯃꯣꯏꯒꯁꯨ ꯃꯣꯏꯅꯁꯨ ꯆꯥꯎꯄꯣꯠꯄ ꯇꯧꯕꯅꯦ ꯑꯩꯉꯣꯟꯗ ꯀ ꯇꯔꯦ ꯑꯗꯨꯝ ꯐꯖꯅ ꯑꯗꯨꯝ ꯑꯩꯅ ꯑꯗꯨꯝ ꯂꯣꯏꯅꯕꯤꯕꯩꯀꯣ ꯑꯗꯨꯝ ꯈꯣꯅ ꯐꯖꯅꯅ ꯐꯩ ꯍꯥꯏꯇꯥꯔꯦ ꯑꯗꯨꯅ ꯃꯣꯏꯁꯨ ꯑꯗꯨꯝ ꯍꯥꯏꯔꯦ ꯀꯩꯅꯣꯁꯤ ꯇꯧꯔꯁꯨ ꯀꯣꯂꯦꯖꯁ ꯁꯤꯁꯦ ꯑꯩꯈꯣꯏꯁꯨ ꯀꯟꯅꯗꯤ ꯍꯣꯠꯅꯖꯕꯅꯤ ꯑꯗꯨ ꯉꯝꯗ꯭ꯔꯦ ꯈꯣꯠꯇ꯭ꯔꯦ ꯑꯗꯨꯅ ꯑꯩꯈꯣꯏꯒꯁꯨ ꯆꯥꯟꯅꯒꯗꯕ ꯃꯣꯏꯅꯁꯨ ꯁꯖꯦꯁꯟ ꯄꯤꯔꯦ ꯍꯧꯖꯤꯛꯀꯥꯟ ꯁꯤꯁꯦ ꯈꯣꯠꯁꯤ ꯌꯥꯝ ꯇ꯭ꯔꯦꯅꯤꯡ ꯑꯣꯏꯔꯕꯅꯤ ꯑꯗꯨꯅ ꯁꯤꯁꯨ ꯑꯣꯏꯅ ꯇꯧꯔꯁꯦ ꯀꯩꯅꯣꯝꯒꯤꯩꯁꯨꯣꯠ ꯒꯤꯁꯨ ꯀꯥꯟꯅꯅꯕ ꯇꯧꯖꯒꯦ ꯑꯗꯨ ꯑꯩꯈꯣꯏꯒꯤꯁꯨ ꯀꯥꯟꯅꯅꯕ ꯇꯧꯕꯤꯌꯨ ꯈꯣ ꯑꯗꯨꯅ ꯃꯣꯏꯅ ꯐꯖꯅ ꯔꯤꯀ꯭ꯋꯦꯁ ꯇꯧꯔꯛꯑꯦ ꯑꯩꯉꯣꯟꯗ ꯎ ꯐꯔꯦ ꯈꯣꯠꯂꯦ ꯑꯗꯨꯗꯤ ꯑꯗꯨꯃꯥꯏꯅ ꯇꯧꯔꯁꯤ ꯈꯣꯠꯂꯁꯁꯤ ꯑꯗꯨꯗꯤ ꯑꯩ ꯍꯟꯗꯛꯀꯤ ꯊꯥꯁꯤꯗ ꯌꯥꯔꯤꯈꯅꯤ ꯉꯝꯅꯕ ꯂꯣꯏꯁꯤꯟꯅꯕ ꯇꯧꯔꯒꯦ ꯁꯤꯒꯤꯁꯦ ꯑꯗꯨꯒ ꯑꯅꯧꯕꯗꯨꯗ ꯀꯩꯅꯣ ꯇꯧꯅꯕ ꯑꯩꯈꯣꯏꯒꯤ ꯑꯩꯈꯒꯤ ꯍꯧꯖꯤꯛ ꯂꯩꯔꯤꯕ ꯏꯁꯇꯥꯐꯁꯤꯡꯁꯦ ꯑꯝꯇ ꯇꯧꯕ ꯌꯥꯔꯣꯏ ꯑꯝꯇ ꯑꯇꯣꯞꯄꯗꯁꯨ ꯑꯝꯇ ꯆꯠꯄ ꯌꯥꯔꯣꯏ ꯁꯤꯗ ꯄꯤꯔꯤꯕ ꯀꯩ ꯀꯩꯅꯣ ꯁꯤꯗꯒꯤ ꯁ ꯑꯩꯅ ꯇꯥꯕꯨꯜ ꯊꯕꯤꯅꯤ ꯁꯤꯅꯤ ꯑꯗꯨꯗꯤ ꯐꯔꯦ ꯈꯣꯠꯇꯦ ꯀꯩꯅꯣꯒꯤ ꯑꯇꯣꯞꯄ ꯊꯕꯛ ꯁꯣꯝꯗ ꯀꯩꯅꯣ ꯇꯧꯍꯔ ꯈꯣꯠꯂ ꯈꯣꯠ ꯕꯣꯁꯅ ꯍꯥꯏꯕꯁꯤ ꯑꯗꯨꯝ ꯌꯥꯅꯤ ꯈꯣꯠꯅꯤ ꯑꯗꯨꯝ ꯕꯣꯁꯀꯤ ꯃꯈꯥꯗ ꯑꯗꯨꯝ ꯂꯩꯅꯤ ꯈꯣꯠꯅꯤ ꯄꯣꯁꯀꯤ ꯒꯥꯏꯗꯂꯥꯏꯟꯒꯤ ꯃꯈꯥꯗ ꯑꯗꯨꯝ ꯂꯩꯔꯤ ꯈꯣꯠꯂꯤ ꯄꯕꯣꯁꯀꯤ ꯊꯕꯛꯇꯨꯒꯤ ꯀꯩꯅꯣꯗꯣ ꯑꯩꯈꯣꯏ ꯏꯟꯐꯣꯔꯃꯦꯁꯟꯗꯣ ꯑꯗꯨꯝ ꯉꯥꯏꯔꯒ ꯂꯩꯔꯤꯁꯤꯅꯤ ꯃꯣꯏ ꯍꯥꯏꯁꯦ ꯑꯗꯨꯒꯤ ꯑꯩꯁꯦ ꯌꯥꯝꯅ ꯀꯣꯠꯅꯕꯥꯟꯗꯁꯨ ꯈꯨꯣꯏꯠꯆꯤꯟ ꯆꯦꯗꯈꯤ ꯊꯕꯛꯁꯦ ꯆꯤꯜꯂꯤꯦ ꯍꯥꯏꯇꯥꯔꯦ ꯑꯗꯨꯅ ꯑꯃꯒꯤ ꯃꯣꯏꯒꯤ ꯃꯣꯏꯒꯤ ꯀꯩꯅꯣꯁꯦ ꯄꯨꯔꯥ ꯃꯊꯥꯅꯤꯃꯦꯁꯥꯜꯂꯤꯁꯦꯉꯣꯟꯗ ꯍꯧꯁꯨ ꯀꯥꯉ
ꯎꯝ ꯖꯃꯥꯅꯦꯦ ꯃꯇꯝꯁꯦ ꯦꯔꯥꯟꯄꯨ
ꯃꯥꯅꯤ ꯃꯥꯅꯤ ꯃꯥꯅꯤ ꯇꯥꯏꯝ ꯐ꯭ꯂꯥꯏꯁ
ꯁꯃꯨ ꯈ ꯍꯥꯏꯁꯗꯅꯤ ꯇꯥꯏꯝ ꯄ꯭ꯂꯥꯁꯥꯏ ꯊꯥꯏꯅꯌꯦ ꯑꯉꯥꯡ ꯑꯣꯏꯔꯤꯉꯩ ꯃꯇꯝꯗ ꯆꯠꯈꯤꯕ ꯃꯇꯝꯗꯣ ꯃꯇꯝ ꯑꯣꯏꯅ ꯑꯃꯛ ꯊꯥꯔꯛꯇꯃꯤꯅꯤꯅ ꯇꯧꯔꯤꯁꯦ ꯀꯩ ꯍꯧꯖꯤꯛꯀꯥꯟ ꯆꯠꯂꯤ ꯃꯇꯝꯁꯤꯗꯤ ꯀꯩ ꯍꯥꯏꯇꯥꯔꯦ
ꯀꯁꯤꯒꯦ
ꯐꯖꯛꯕꯅꯔꯦ ꯅꯤꯃꯤꯠꯇꯧꯔꯤꯁꯦ
ꯑ
ꯃ ꯃ ꯌꯥꯎ ꯍꯣꯂꯛꯄ ꯍꯣꯅ ꯅꯨꯃꯤꯠꯇ ꯍꯥꯏ ꯇꯥꯔꯦ ꯇꯥꯔꯦ ꯑꯩꯒꯤ ꯋꯥꯈꯜꯁꯦ ꯃꯔꯝꯗꯤ ꯅꯨꯡꯊꯤꯤꯟ ꯀꯃꯥꯏꯅ ꯆꯠꯈꯤꯗ ꯇꯧꯦ ꯑꯗꯨꯝ ꯇꯥꯍꯧ ꯂꯣꯏꯒꯦ ꯍꯥꯏ ꯁꯀꯦꯟ ꯑꯃ ꯂꯣꯏꯁꯟꯕꯩ ꯇꯥꯏꯞ ꯂꯣꯏꯁꯟꯒꯤ ꯍꯥꯏꯇꯥꯔꯦ ꯅꫭꯡꯃꯁꯦ꯫
ꯄꯦꯟꯖꯗꯕꯗꫭ ꯏꯁꯥꯗ ꯌꯥꯝ꯫
ꯀꯩꯅꯣꯒꯤ ꯑ ꯑꯗꯨꯗꯤ ꯀꯩꯅꯣ ꯅꯪ ꯆꯥꯛ ꯏꯁꯤꯡꯉꯨꯔꯕ ꯅꯠꯇ꯭ꯔꯣ꯫
ꯑꯦ ꯑꯩ ꯆꯥꯛ ꯏꯁꯤꯡ ꯆꯥꯗ꯭ꯔꯤꯗ꯫ ꯆꯥꯛ ꯆꯥꯅꯤꯡꯗꯦꯅ ꯁꯨꯝ ꯂꯩꯔꯝꯃꯤ꯫ ꯆꯥꯛꯆꯥꯥꯗ꯭ꯔꯤ꯫
ꯎꯝ ꯍꯣꯏ ꯑꯗꯨꯗꯤ ꯀꯩꯅꯣ ꯇꯧꯔꯁꯦ ꯑ ꯍꯟꯗꯛꯀꯤ ꯀꯩꯕ ꯑꯃ ꯀꯩꯅꯣꯗ ꯗꯨꯕꯥꯏꯗꯔ ꯀꯩꯅꯣꯝꯃ ꯑꫭ ꯃꯥꯅꯦ ꯗꯨꯕꯥꯏꯗꯅꯦ ꯑꯗꯨꯗ ꯁꯤꯟꯕ ꯑꯣꯛꯁꯟꯒꯤꯗꯣ ꯑꯗꯨꯗ ꯊꯦꯡꯅꯔꯁꯦ ꯅꯪꯁꯨ ꯆꯠꯇ ꯑꯣꯏꯔꯝꯒꯅꯤ꯫
ꯆꯠꯇꫭꯏꯅꯤ ꯆꯠꯇꫭꯏꯅꯤ ꯀꯩꯗꯧ ꯆꯠꯂꯣꯏ꯫ ꯗꯨꯅꫭ ꯑꯩꯅꯕꯨ ꯑꯩꯅꯕꯨ ꯌꯥꯎꯗꯦ ꯍꯥꯏꯕ꯭ꯔꯣ꯫
ꯑꯣ ꯑꯗꯨꯗ ꯊꯦꯡꯅꯁꯦ ꯑꯩꯁꯨ ꯑꯩꯁꯨ ꯂꯥꯛꯀꯅꯤ꯫
ꯍꯣ ꯍꯣ ꯐꯔꯦ ꯐꯔꯦ ꯐꯔꯦ꯫